ꯍꯜꯂꯣ ꯅꯨꯡꯉꯥꯏꯔꯤꯕꯣ
ꯑꯁ ꯀꯩ ꯕꯥꯔꯤꯗ ꯅꯨꯡꯉꯥꯏꯔꯤꯀꯩꯅꯣ
ꯀꯩꯗꯧꯔꯤꯒꯦ
ꯀꯩꯗꯧꯔꯝꯃꯤꯅꯣ ꯅꯪꯕꯣ
ꯑꯁ ꯁꯤꯗ ꯀꯩꯅꯣ ꯇꯧꯖꯦꯅ ꯁꯥ ꯑꯃ ꯆꯥꯖꯦꯅ ꯁꯥ ꯌꯥꯝ ꯀꯟꯅ ꯊꯣꯡꯉꯤ
ꯅ ꯅꯃꯥꯟꯅꯕꯒ ꯍꯣꯁꯇꯦꯜꯗ ꯈꯔ ꯆꯥ ꯈꯔ ꯊꯛ ꯃꯥꯡ ꯂꯩ ꯅꯣꯏꯕꯣ ꯂꯥꯏꯔꯤꯛ ꯂꯥꯏꯁꯨꯒ ꯂꯥꯏꯔꯤꯛꯄꯥ ꯂꯣꯏꯔꯕꯣ
ꯂꯣꯏꯔꯦ ꯂꯥꯏꯔꯤꯛꯇꯤ ꯄꯥꯂꯣꯏꯔꯦ
ꯄꯥꯔꯝꯃꯗꯧ ꯄꯣꯠꯅꯤꯗ
ꯄꯥꯔꯦꯗ ꯂꯣꯏ ꯄꯥꯂꯣꯏꯔꯦꯃꯤ ꯂꯥꯏꯔꯤꯛꯇꯤ ꯑꯁ ꯆꯥꯕꯖꯤꯅꯦ ꯃꯔꯨꯗꯤ
ꯆꯥꯍꯩꯗꯕ ꯊꯛꯑꯩꯗꯕ ꯃꯌꯥꯝ ꯆꯥꯁꯤꯟ ꯊꯛꯆꯜꯂꯦ ꯍꯥꯏꯔꯒ ꯃꯁꯤꯗꯩꯗ ꯅꯪ ꯇꯧꯔꯝꯗꯧꯗꯣ
ꯇꯧꯗꯦ ꯇꯧꯗꯦ ꯑꯗꯨꯗꯤ ꯀꯩꯝ ꯌꯥꯎꯗꯦ ꯗꯥꯛꯇꯔꯅ ꯅꯥꯔꯦꯕꯀꯣ ꯗꯥꯛꯇꯔꯅ ꯑꯗꯨꯒꯨꯝꯕ ꯆꯥꯒꯅꯣ ꯈꯣꯠꯀꯅꯣꯅ ꯑꯀꯛꯅꯕ ꯑꯃ ꯄꯤꯔꯛꯑꯦꯕ ꯑꯗꯨꯅ ꯆꯥꯕ ꯊꯛꯄꯗꯤ ꯌꯥꯎꯗ꯭ꯔꯦ ꯑꯗꯨꯒ ꯆꯥꯕ ꯈꯛꯇꯅꯤ
ꯑꯣ ꯐꯩꯅꯦ ꯐꯩꯅꯦ ꯑꯗꯨꯃꯥꯏꯅꯒ ꯇꯧꯒꯂ ꯉꯝꯕꯨ ꯉꯝꯃꯗꯤ ꯗꯣꯛꯇꯔꯅ ꯍꯥꯏꯔꯛꯑꯖꯨ ꯍꯜꯂꯛꯄꯒ ꯊꯣꯛꯑꯕ ꯇꯧꯔꯛꯇ꯭ꯔꯗꯤ ꯍꯥ
ꯀꯣꯏꯂꯔ ꯑꯍꯨꯝ ꯊꯣꯡꯖꯤꯅ ꯀꯣꯏꯂꯔ ꯑꯍꯨꯝ ꯌꯥꯝ ꯀꯟꯅ ꯊꯣꯡꯉꯤ
ꯀꯣꯏꯂꯔ ꯑꯍꯨꯝꯗꯣ ꯊꯣꯡꯉꯒ ꯅꯣꯏ ꯃꯤꯌꯦꯅ ꯀꯌꯥ ꯆꯥꯗꯧꯔꯤꯕ ꯌꯥꯎꯗꯦ ꯌꯥꯎꯗꯦ ꯌꯥꯎꯗꯦ
ꯌꯥꯎꯗꯦ ꯌꯥꯎꯗꯦ ꯑꯣ ꯌꯥꯎꯗꯦ ꯅꯣꯏꯑꯃꯅꯤ ꯑꯗꯨꯗꯤ ꯑꯁ ꯀꯣꯂꯦꯁꯇ꯭ꯔꯣꯜꯒ ꯋꯥꯡꯉ ꯂꯣꯏꯕ ꯇꯥꯔꯦꯅ ꯅꯣꯏ ꯑꯅꯤ ꯑꯍꯨꯝꯅ ꯀꯣꯏꯂꯔ ꯑꯅꯤ ꯑꯍꯨꯝ ꯊꯣꯡꯖꯜꯂꯗꯤ ꯫
ꯀꯣꯏꯂꯔ ꯃꯆꯥ ꯃꯆꯥꯅꯦ ꯀꯣꯏꯂꯔ ꯃꯆꯥꯥ ꯅꯔꯥ ꯁꯤꯕ
ꯑꯦ ꯅꯥꯔꯁꯤꯕ ꯀꯣꯜꯂꯔꯗꯤ ꯅ ꯆꯥꯍꯩꯗꯦꯍꯦ ꯑꯗꯨ ꯀꯔꯤ ꯍꯥꯎꯗꯣꯏꯅꯣ ꯑꯗꯨꯕꯨ ꯫
ꯑꯁ ꯇꯥꯎꯔ ꯊꯣꯡꯕ ꯋꯥꯅꯤ ꯀꯩꯗꯧꯔꯒꯦ ꯁꯨꯝ ꯇꯥꯎꯊꯣꯛꯑꯒ ꯕꯤꯠꯇ ꯫
ꯑꯣ ꯑꯗꯨꯏ ꯅꯣꯏ ꯕꯤꯠꯀꯤ ꯊꯕꯛꯇ ꯑꯗꯨꯗꯤ ꯃꯔꯤꯅꯕ ꯑꯣꯏꯅ ꯇꯧꯗꯧ ꯃꯥꯜꯂꯤꯗ ꯅꯣꯏꯗꯣ ꯫
ꯅꯠꯇꯦ ꯅꯠꯇꯦ ꯄꯣꯇꯤꯟ ꯈꯔ ꯐꯪꯉꯗꯤ ꯌꯥꯔꯦ ꯀꯩꯗꯧꯔꯒꯦ ꯖꯤꯝ ꯁꯥꯟꯅꯕꯒꯤ ꯍꯟꯗꯛ ꯃꯤꯆꯔ ꯊꯣꯛꯅꯅꯕ ꯇꯧꯕꯒꯤ ꯇꯧꯒꯦ ꯇꯧꯅꯤ ꯍꯟꯗꯛ ꯃꯤꯁꯇꯔ ꯊꯣꯛꯇꯣꯔꯤꯌꯦ ꯫
ꯅꯪꯒ ꯍꯌꯦꯡ ꯃꯤꯅ ꯏꯟꯇꯔꯚꯤꯌꯨꯒ ꯂꯧꯔꯗꯤ ꯍꯥꯏꯗꯧꯔꯤꯅꯦ ꯫ ꯌꯦꯟ ꯑꯁꯤꯅꯥ ꯈꯔ ꯆꯥ ꯂꯧꯔꯛꯏꯅꯤ ꯇꯥꯔꯛꯏꯅꯤ ꯀꯀꯥꯏꯅ
ꯃꯆꯥ ꯃꯆꯥ ꯈꯔ ꯇꯥꯎꯔ ꯆꯥꯏ ꯈꯣꯠꯂꯦꯅ ꯍꯥꯏꯇꯥꯔꯅꯦ ꯆꯥꯔꯅꯤꯅ ꯫
ꯐꯖꯗꯦꯍꯦ ꯏꯖꯠꯀꯤ ꯋꯥꯐꯝ ꯑꯃ ꯂꯥꯛꯇ꯭ꯔꯣ ꯑꯗꯨꯗꯤ ꯫
ꯀꯩꯅꯣ ꯐꯪꯉꯦ ꯑꯃ ꯑꯍꯤꯡꯕꯒ ꯁꯤꯕꯒꯁꯦ ꯑꯁꯤꯕꯅ ꯍꯦꯅ ꯄꯔꯣꯇꯤꯟ ꯐꯪꯉꯦꯕꯀꯣ ꯫
ꯑꯣ ꯑꯁ ꯑꯗꯨꯗꯤ ꯅ ꯅꯪ ꯑꯩꯈꯣꯏꯒꯤ ꯑꯩꯈꯣꯏꯒꯤ ꯃꯅꯤꯄꯨꯔꯒꯤ ꯏꯌꯥꯝꯕ ꯑꯃ ꯂꯩꯕꯗꯣ ꯑꯃꯒ ꯑꯃꯨꯛ ꯑꯣꯟꯖꯟ ꯆꯛ ꯆꯛ ꯑꯃꯒ ꯑꯃꯨꯛ ꯑꯣꯟꯖꯟ ꯆꯛ ꯇꯧꯕ ꯑꯃ ꯂꯩꯕꯗꯣ
ꯑꯣ ꯖꯤꯝ ꯁꯥꯟꯅꯕꯗꯣ
ꯍꯣꯏ ꯃꯥꯒ ꯋꯥꯔꯤ ꯊꯧꯔ ꯑꯃꯨꯛꯀ ꯗꯤꯕꯦꯠ ꯃꯆꯥ ꯑꯃ ꯇꯧꯗ ꯌꯥꯔꯔꯣꯏꯅꯦ ꯫
ꯑꯦ ꯍꯣꯏꯁꯤꯗꯤ ꯗꯥꯏꯔꯦꯛ ꯃꯤ ꯆꯦ ꯑꯣꯏꯅ ꯊꯣꯛꯂꯑꯒ ꯄꯣꯠꯅꯤꯍꯦ ꯔꯤꯁꯔꯁ ꯀꯩꯀꯥ ꯂꯣꯏ ꯂꯩꯌꯦ ꯫ ꯑꯁꯤꯕꯒ ꯑꯍꯤꯡꯕꯒ ꯑꯍꯤꯡꯕꯅ ꯍꯦꯟꯅ ꯄꯔꯣꯇꯤꯟ ꯌꯥꯎꯋꯦꯁꯦ ꯫
ꯃꯥꯗꯤ ꯅꯪꯅ ꯑꯗꯨꯒ ꯍꯥꯏꯔꯨꯔꯗꯤ ꯏꯕꯨꯡꯉꯣ ꯑꯁ ꯁꯥꯏꯟꯇꯤꯐꯤꯀꯦꯜꯂꯤ ꯄ꯭ꯔꯨꯞ ꯇꯧꯕꯗꯨ ꯇꯧꯕ ꯋꯥꯅ ꯌꯥꯝ ꯅꯩꯕ ꯁꯥ ꯍꯥꯏꯅꯤꯡꯉꯤ ꯫
ꯍꯣꯏꯅꯦ ꯑꯗꯨꯕꯨꯗꯤ ꯀꯩꯅꯣꯗꯨ ꯄꯨꯊꯣꯔꯛꯄ꯭ꯔꯣ ꯃꯥꯒꯤ ꯁꯥꯔꯇꯤꯐꯤꯀꯦꯠꯁꯨ ꯄꯨꯊꯣꯔꯛꯄ꯭ꯔꯣ ꯑꯃ ꯄꯨꯊꯣꯔꯛꯄ꯭ꯔꯣ ꯫ ꯑꯩꯁꯨ ꯁꯥꯔꯇꯤꯐꯤꯀꯠꯄꯨꯗꯤ ꯄꯥꯏꯌꯦ
ꯑꯣ ꯅꯪꯅ ꯀꯔꯤꯅ ꯄꯤꯕ ꯁꯥꯇꯤꯐꯤꯀꯦꯠꯅꯣ ꯫
ꯑꯩꯒꯤꯅ ꯑꯃꯨꯛ ꯏꯟꯇꯔꯅꯦꯁꯅꯦꯜꯒꯤ ꯑꯣꯏꯕ ꯏꯟꯇꯔꯅꯦꯁꯅꯦꯜꯒꯤ ꯑꯣꯏꯕ ꯑꯃꯦꯔꯤꯀꯥꯟ ꯐꯤꯠꯅꯦꯁ ꯫ ꯐꯕꯤꯁꯅ ꯑꯃ ꯂꯩꯀꯣ ꯫
ꯅ ꯅꯪꯗꯨꯗꯤ ꯅꯕ ꯆꯨꯂꯤꯒ ꯄꯤꯗꯧꯕ ꯃꯥꯜꯂꯦ ꯃꯃꯤꯡꯒꯗꯤ ꯫ ꯍꯣꯏ ꯑꯣꯏꯔꯝꯕꯕꯨꯗꯤ ꯌꯥꯏꯀꯣ ꯑꯩꯅ ꯈꯪꯗꯕꯕꯨ ꯑꯣꯏꯔꯝꯒꯅꯤ
ꯍꯩꯃ ꯑꯁꯦꯡꯕꯅꯤꯃꯤ ꯅꯣꯏ ꯅꯦꯠꯇ ꯀꯩꯗ ꯊꯤꯌꯣ ꯑꯃꯦꯔꯤꯀꯥꯟ ꯐꯤꯠꯅꯦꯁ ꯁꯥꯔꯚꯤꯁꯁꯅ ꯑꯃ ꯂꯩꯕꯅꯦꯕꯀꯣ ꯑꯗꯨꯒꯤ ꯄꯣꯠꯇꯨꯗ ꯇꯧꯔꯒ ꯀꯣꯔꯁ ꯆꯍꯤ ꯑꯅꯤꯒꯤ ꯀꯣꯔꯁꯁꯦ ꯑꯩꯈꯣꯏ ꯗꯥꯏꯔꯦꯛ ꯑꯥꯗ ꯆꯠꯂ ꯇꯝꯃꯨꯕꯅꯦꯕ ꯫
ꯑꯣ
ꯄꯩꯁꯥ ꯌꯥꯝ ꯆꯪꯉꯒ ꯇꯝꯃꯒ ꯂꯧꯔꯛꯄ ꯁꯥꯔꯇꯤꯐꯤꯀꯦꯠꯗ ꯑꯩꯈꯣꯏꯒꯤꯗꯨꯗꯤ ꯫ ꯑꯗꯨ ꯇꯪꯉꯛꯄꯅꯤꯅ ꯑꯩꯈꯣꯏꯁꯨ ꯐꯖꯅ ꯈꯪꯉꯦꯕ
ꯎꯝ ꯆꯍꯤ ꯌꯥꯝ ꯆꯥꯔꯝꯅꯦ ꯍꯥꯏꯕ ꯐꯥꯖꯩ ꯍꯥꯏꯗꯤ ꯌꯦꯟ ꯑꯁꯤ ꯑꯅꯥ ꯆꯥꯔ ꯄꯔꯣꯇꯤꯟ ꯑꯗꯨꯅ ꯍꯟꯅ ꯐꯪꯉꯦ ꯍꯥꯏꯔꯛꯏꯃꯤꯅ ꯫ ꯀꯣ ꯄ꯭ꯔꯨꯚ ꯇꯧꯔꯒ ꯀꯩꯅꯣꯝ ꯑꯣꯏꯔꯝꯗꯣꯔꯤꯕꯅꯦꯕ ꯫
ꯎꯝ ꯐꯖꯅ ꯂꯦꯞꯇ ꯀꯩꯗ ꯂꯣꯏ ꯌꯦꯡꯂꯣꯏꯕ ꯄꯣꯠꯅꯤꯗ ꯁ꯭ꯋꯥꯏꯗ ꯄꯪꯆꯥꯥ ꯆꯥꯅꯕ ꯋꯥꯅꯤ ꯈꯪꯗꯕꯩ ꯁ꯭ꯋꯥꯏꯗ ꯀꯤꯗꯅ ꯑꯗꯨꯝ ꯍꯨꯟꯗꯣꯛꯅꯩꯗꯅꯀꯣ ꯁꯤꯔꯗꯤ ꯑꯩꯈꯣꯏꯗꯤ ꯐꯖꯅ ꯈꯪꯕꯅꯤꯅ ꯅꯪꯕꯨ ꯅꯣꯏꯕ ꯈꯔ ꯍꯟꯊꯔꯕꯣ ꯫
ꯀꯔꯤ ꯍꯥꯏꯕ
ꯅꯣꯏꯕ ꯈꯔ ꯍꯟꯊꯔꯕꯕꯥ ꯫
ꯑꯁ ꯐꯖꯅ ꯍꯟꯊꯔꯦ ꯀꯩꯅꯣ ꯀꯦꯖꯤ ꯃꯔꯤ ꯇꯥꯔꯦꯅ ꯏꯃꯥꯟꯅꯕꯕꯨ ꯇꯧꯔ ꯍꯔꯥꯎ ꯍꯔꯥꯎ ꯑꯣꯛ ꯀꯦꯖꯤ ꯑꯃ ꯑꯅꯤ ꯊꯣꯡꯉꯥ ꯆꯥꯛꯄꯨ ꯆꯥ
ꯑꯣ ꯑꯗꯨꯗꯤ ꯆꯥꯝꯃ ꯇꯔꯥ ꯂꯩꯕꯗꯣ ꯆꯥꯝꯃꯒ ꯇꯔꯨꯛ ꯂꯩꯔꯦ ꯫
ꯆꯥꯝꯃ ꯇꯔꯨꯛꯇꯣ ꯍꯧꯖꯤꯛ ꯑꯣꯛ ꯀꯦꯖꯤ ꯃꯔꯤꯁꯤꯃꯨꯛ ꯈꯔꯃꯨꯛ ꯍꯥꯞꯆꯜꯂꯒꯦ ꯑꯗꯨꯝ ꯈꯔ ꯇꯥꯔꯅꯤ ꯫
ꯑꯣ ꯇꯥꯔꯛꯀꯅꯤ ꯆꯥꯔꯒ ꯇꯥꯍꯟꯕꯒꯤ ꯀꯩꯅꯣꯝꯁꯨ ꯂꯩꯌꯦꯕꯀꯣ ꯫ ꯈꯣꯏ ꯑꯥ ꯏꯁꯇꯗꯤ ꯇꯧꯔꯛꯄ ꯀꯥꯟꯗ ꯇꯝꯃꯛꯄ ꯀꯥꯟꯗ ꯌꯥꯎꯕ ꯍꯥꯏꯇꯥꯔꯦꯀꯣ ꯫ ꯑꯩꯈꯣꯏꯒꯤ ꯋꯦꯠꯁꯦ ꯃꯤꯅ ꯆꯥꯗꯕꯤꯗ ꯑꯣꯏꯅ ꯆꯤꯡꯉꯤꯗꯅ ꯋꯦꯠ ꯆꯤꯡꯕꯁꯦ ꯫
ꯍꯧꯖꯤꯛꯇꯤ ꯑꯩꯈꯣꯏꯒꯤ ꯆꯥꯔ ꯆꯥꯔꯒ ꯋꯦꯠ ꯆꯤꯡꯕ ꯅꯤꯌꯣꯝ ꯑꯃ ꯂꯩꯔꯤꯕ
ꯑꯁ ꯑ ꯅꯪ ꯇꯥ ꯇꯥꯕꯗꯕꯨ ꯌꯥꯝ ꯅꯨꯡꯉꯥꯏꯌꯦ ꯅꯪ ꯋꯥꯔꯤꯗꯨꯗꯤ ꯇꯣꯏꯗꯤ ꯍꯤꯗꯥꯛ ꯂꯥꯡꯊꯛꯀꯩ ꯊꯛꯆꯟ ꯌꯥꯗ꯭ꯔꯣ ꯑꯗꯨ ꯃꯔꯛꯁꯤꯗ
ꯑ ꯍꯣꯏ ꯑꯗꯨꯏ ꯑꯗꯨ ꯑꯗꯨꯒꯤꯗꯨ ꯍꯤꯗꯥꯛ ꯂꯥꯡꯊꯛ ꯊꯛꯄꯗꯣ ꯑꯗꯨꯒ ꯄꯥꯔꯒ ꯆꯥꯅꯕꯁꯨ ꯂꯩꯌꯦꯕꯀꯣ ꯍꯥꯏꯗꯤ
ꯄꯥ
ꯑꯣ ꯁꯤꯒ ꯆꯥꯔꯗꯤ ꯁꯣꯛꯄ ꯁꯣꯛꯇꯕ ꯅꯣꯏꯈꯠꯄ ꯅꯣꯈꯠꯇꯕꯅ ꯄꯣꯠ ꯆꯩꯩ ꯂꯩꯔꯤꯕ
ꯑꯥ
ꯑꯗꯨꯒꯨꯝꯕ ꯃꯌꯥꯝ ꯂꯩ ꯍꯥꯏꯇꯥꯔꯦ ꯑꯗꯨ ꯌꯥꯝ ꯀꯥ ꯍꯦꯟꯅ ꯀꯨꯞꯁꯟꯅꯕꯗꯤ ꯑꯩꯅ ꯇꯥꯜꯂꯤ ꯅꯣꯏ ꯀꯌꯥ ꯈꯪꯉꯣꯏꯗꯕ ꯑꯩꯈꯣꯏꯅ ꯑꯍ ꯇꯝꯃꯛꯄꯗꯨꯗꯤ ꯑꯃꯨꯛ ꯑꯩꯈꯣꯏꯅꯃꯨꯛ ꯇꯝꯃꯛꯄꯩ ꯈꯔ ꯈꯪꯕ ꯍꯥꯏꯇꯥꯔꯦꯀꯣ
ꯑꯣꯈꯣꯜꯂꯣ ꯍꯧꯖꯤꯛꯄꯨ ꯀꯥꯏ ꯂꯩꯔꯤꯅꯣ
ꯑꯩ ꯁꯤ ꯀꯩꯅꯣꯒꯤꯗ ꯀꯣꯏꯂꯔ ꯆꯥꯒꯦ ꯇꯧꯋꯦ ꯑꯗꯨꯗꯤ ꯏꯃꯥꯟꯅꯕꯒꯤ
ꯌꯨꯝꯗꯔ ꯀꯥꯏ ꯑꯣ ꯅꯃꯥꯟꯅꯕꯒꯤꯗ
ꯏꯃꯥꯟꯅꯕꯩ ꯍꯣꯇꯦꯜ ꯃꯥꯗꯣ ꯍꯟꯗꯛ ꯍꯣꯇꯦꯜꯗꯨ ꯑꯣꯜ ꯂꯩꯕ ꯃꯥꯗꯣ ꯍꯣꯁꯇꯦꯜ ꯂꯩꯇꯦꯕ꯭ꯔꯣ ꯏꯃꯥꯟꯅꯕꯗꯣ ꯄꯩꯁꯥ ꯅꯨꯡꯁꯥ ꯈꯔ ꯄꯥꯏꯕ ꯑꯣꯏꯕ ꯍꯥꯏꯇꯥꯔꯦ ꯑꯗꯨ ꯃꯥꯗꯣ ꯍꯣꯇꯦꯜꯗ ꯑꯣꯏꯅ ꯂꯩꯕ ꯒꯨꯍꯇꯤꯗ
ꯑꯁ ꯍꯣꯇꯦꯟꯗꯒ ꯂꯩꯥꯏꯁꯜꯂꯗꯤ ꯀꯩꯅꯣꯝꯅꯦ ꯑꯗꯨꯗꯤ ꯍꯥꯏꯅꯤ ꯅꯣꯏ ꯁꯪꯒꯗꯨ ꯀꯩꯅꯣꯝ ꯇꯧꯔꯦꯀꯣ ꯌꯥꯗ꯭ꯔꯦꯀꯣ ꯑꯩꯅ ꯂꯥꯏꯔꯤꯛ ꯂꯥꯏꯁꯨ ꯇꯝꯗꯅ ꯀꯩꯗꯧꯗꯅ ꯇꯧꯕꯒꯤ ꯋꯥꯔꯤ ꯑꯃ ꯏꯇꯧ ꯇꯧꯔꯝꯗꯧ ꯃꯥꯟꯗꯦ ꯅꯣꯏꯗꯣ
ꯂꯥꯏꯔꯤꯛꯇꯤ ꯂꯣꯏꯔꯦꯃꯦ ꯅꯪꯕꯨ ꯑꯁ ꯂꯥꯏꯔꯤꯛꯛꯇ ꯇꯧꯔ ꯂꯩ ꯅꯣꯏꯁꯤꯅ ꯄꯥꯕꯗꯤ ꯁꯨꯡꯄꯥ ꯄꯥꯔꯣꯏ
ꯑꯗꯨꯅ ꯑꯦꯛꯖꯥ ꯃꯌꯥ ꯌꯧꯔꯒ ꯒꯦꯝ ꯁꯥꯟꯅꯕꯗꯨꯅ ꯀꯃꯥꯏꯅ ꯇꯧꯔꯤꯕ ꯇꯣꯛꯈ꯭ꯔꯕ ꯍꯧꯖꯤꯛꯁꯨ ꯇꯧꯔꯤꯕ
ꯑꯧ ꯒꯦꯝꯗꯨꯕꯨꯗꯤ ꯈꯔꯒ ꯁꯥꯟꯅꯔꯤ ꯑꯗ ꯑꯩꯈꯣꯏꯒ ꯑ ꯊꯦꯡꯅꯕ ꯌꯥꯕ ꯑꯣꯄꯣꯅꯦꯟꯗꯣ ꯀꯌꯥ ꯐꯪꯗꯕ ꯍꯥꯏꯇꯥꯔꯦ ꯑꯩ ꯑꯩꯈꯣꯏ ꯑ ꯎꯝ ꯍꯣꯏ ꯑꯗꯨꯃꯥꯏ ꯂꯩ ꯍꯥꯏꯇꯥꯔꯦ ꯏꯃꯦꯜ ꯁꯥꯟꯅꯔꯦ ꯐꯪꯉꯦ ꯑꯩꯈꯣꯏꯗꯣ ꯃꯤꯡꯗꯣ ꯑꯗꯨꯝ ꯈꯪꯕꯅꯤꯅ ꯑꯩꯈꯣꯏ ꯇꯥꯃꯤꯟꯅꯔꯦ ꯐꯪꯉꯗꯤ ꯃꯤꯅꯤꯠ ꯃꯉꯥ ꯐꯥꯕꯒ ꯁꯦꯔꯦꯟꯗꯔ ꯇꯧꯊꯣꯔꯛꯄꯤ ꯃꯣꯏꯅ ꯇꯧꯗꯣꯏꯁꯦ ꯑꯗꯨꯒꯨꯝꯕ ꯈꯔ ꯂꯩꯅꯤꯅꯦ ꯂꯦꯝꯅꯕꯨꯗꯤ ꯂꯩꯇꯦ ꯔꯤꯁꯔꯁ ꯈꯔ ꯇꯧꯔꯤ ꯍꯥꯏꯇꯥꯔꯦ ꯀꯥꯡꯒꯤ ꯃꯇꯥꯡꯗ
ꯑꯣ ꯐꯩꯅꯦ ꯑꯗꯨꯨꯗꯤ
ꯀꯥꯡ ꯑꯅꯧꯕꯝ ꯊꯣꯛꯂꯛꯑꯦꯕꯀꯣ ꯍꯧꯖꯤꯛꯀꯤ ꯀꯥꯡꯁꯦ ꯃꯆꯨ ꯄꯤꯡꯀ ꯃꯆꯨ ꯑꯣꯏꯕ ꯍꯥꯏꯇꯥꯔꯦ
ꯄꯤꯡ ꯃꯨꯆꯨ ꯑꯣꯏꯕ ꯀꯥꯡ ꯑꯗꯣ ꯀꯃꯥꯏꯅ ꯇꯧꯔꯤ ꯁꯤ ꯆꯤꯛꯄꯗ ꯀꯃꯥꯏꯅ ꯇꯧꯔꯤꯅꯣ ꯄꯤꯡ ꯃꯆꯨ ꯒꯦ ꯑꯣꯜꯂꯤꯔ ꯆꯤꯛꯄꯗꯅ
ꯍ ꯍꯣꯏ ꯑꯗꯨꯃꯥꯏꯅ ꯑꯣꯟꯕ ꯍꯥꯏꯇꯥꯔꯦ ꯑꯗꯨꯃꯥꯏꯅ ꯑꯩꯈꯣꯏ ꯅꯨꯄꯥꯗ ꯆꯤꯛꯑꯒꯅ ꯒꯦ ꯑꯣꯟꯕ ꯑꯗꯨꯒꯨꯝꯕ ꯈꯔ ꯇꯧꯕ ꯍꯥꯏꯇꯥꯔꯦ ꯍꯧꯖꯤꯛ ꯀꯥꯡꯁꯦ ꯃꯅꯤꯄꯨꯔꯗꯗꯤ ꯀꯌꯥ ꯌꯥꯎꯔꯛꯇ꯭ꯔꯤꯕꯀꯣ ꯑꯥ
ꯌꯥꯔꯦ ꯑꯩꯈꯣꯏ ꯃꯅꯤꯄꯨꯔꯗ ꯉꯥꯡꯅꯕꯩꯗꯤ ꯑꯗꯨꯝ ꯃꯣꯏꯁꯤꯒꯤ ꯀꯩ ꯍꯥꯏꯁꯤꯗꯤ ꯍꯣꯃꯣꯁꯨ ꯑꯗꯨꯃꯥꯏ ꯂꯩꯗꯅ
ꯑꯣ ꯑꯥ ꯍꯣꯏ ꯃꯅꯤꯄꯨꯔꯤꯗ ꯍꯥꯏꯔꯒꯅ ꯀꯃꯥꯏꯅ ꯍꯥꯏꯗꯣꯏꯅꯣ ꯇꯪꯈꯥꯏ ꯇꯪꯈꯥꯏ ꯍꯥꯏꯒꯗ꯭ꯔꯥ
ꯍꯣꯏ ꯑꯗꯨ ꯇꯪꯈꯥꯏ ꯇꯈꯥꯏꯗꯨꯅ ꯍꯌꯦꯡ ꯅꯪ ꯁꯤ ꯑꯩꯈꯣꯏꯅ ꯇꯧꯔꯤꯕ ꯋꯥꯔꯤ ꯁꯥꯟꯅꯔꯤꯕ ꯀꯩꯗꯧꯕꯁꯤ ꯇꯥ ꯇꯥꯔꯒꯗꯤ ꯑꯩꯈꯣꯏꯕꯨ ꯑꯦꯛꯁꯦꯞ ꯇꯧꯔꯛꯈꯤꯗ꯭ꯔꯣ ꯌꯥꯔꯛꯇꯧ ꯌꯥꯝ ꯃꯥꯟꯗꯕ
ꯑꯣ ꯑꯗꯨꯅ ꯇꯥꯔꯝꯃꯗꯤ ꯍꯥꯏꯕ ꯀꯣ
ꯍꯣ ꯍꯣꯏ
ꯎꯝ ꯑꯣꯍꯣꯏ ꯍꯣꯏ ꯑꯗꯨꯕꯨꯗꯤ ꯑꯗꯨꯃꯥꯏꯗꯤ ꯇꯧꯔꯒꯨꯝꯁꯦ ꯀꯥꯟꯅꯗꯕꯗ ꯋꯥꯥꯅꯈꯩ ꯁꯥꯔꯒ ꯀꯩ ꯀꯥꯟꯅꯅꯤ
ꯎꯝ ꯑꯁꯦꯡꯕꯗꯤ ꯃꯣꯏꯁꯨ ꯈꯤꯇꯪ ꯈꯟꯐꯝ ꯊꯣꯛꯏꯗ ꯍꯥꯏꯗꯤꯀꯣ ꯁꯤꯒꯤ ꯄꯣꯠꯁꯤꯗꯤ ꯄꯥꯔꯁꯅꯦꯜꯂꯤ ꯀꯩꯅꯣ ꯄ꯭ꯔꯣꯕꯦꯝ ꯄꯨꯁꯟꯗꯧ ꯅꯠꯇꯦꯕ ꯍꯥꯏꯗꯤ ꯑ ꯊꯕꯛ ꯏꯪꯒꯥꯡ ꯃꯥꯔꯛꯁꯤꯗ ꯑꯦꯁ ꯁꯤ ꯇꯧꯔꯤꯕ ꯊꯕꯛꯁꯤꯗꯤ ꯀꯩꯅꯣ ꯍꯥꯏꯀꯥꯟꯗ ꯉꯁꯥꯏꯒꯤ ꯂꯣꯟꯖꯦ ꯅꯩꯅꯕ ꯑꯗꯒꯤ꯫ ꯃꯣꯗꯦꯜ ꯂꯔꯅꯤꯡ ꯀꯩꯀꯩꯗ ꯂꯣꯟꯁꯦ ꯁꯤꯟꯅꯒꯤꯕꯒꯤꯅꯦ ꯑꯗꯨꯅ ꯇꯁꯦꯡꯅ ꯑꯃꯨꯛ ꯃꯩꯇꯩꯂꯣꯟꯗꯣ꯫ ꯍꯥꯏꯗꯤ ꯃꯅꯤꯄꯨꯔꯤ ꯂꯣꯟꯁꯦ ꯁꯤꯗꯩꯗ ꯁꯥꯟꯅꯩꯁꯦ ꯁꯤ ꯑꯣꯏꯅ ꯇꯥꯕꯗꯣ ꯅꯉꯣꯟꯅ ꯑꯁꯦꯡꯕ ꯗꯔꯀꯥꯔ ꯑꯣꯏꯕꯗꯤꯀꯣ꯫
ꯑꯗꯩ ꯍꯧꯖꯤꯛꯀꯥꯟꯗꯤ ꯗꯨꯝ ꯄꯥꯎꯒꯁꯨ ꯍꯥꯏꯐꯦꯠ ꯇꯥꯏꯌꯦꯕ ꯑꯩꯈꯣꯏꯒꯤ ꯁꯤꯒꯤ ꯀꯩꯅꯣ ꯇꯧꯔꯤꯕ ꯌꯦꯡꯁꯜꯂꯤ ꯀꯥꯡꯕꯨꯁꯤꯅ꯫ ꯍꯣꯏ ꯐꯖꯗꯕ ꯂꯣꯟ ꯋꯥꯍꯩ ꯋꯥꯇꯥ ꯌꯥꯎꯕꯗꯨꯝ ꯀꯛꯊꯠꯂꯦꯗꯤ ꯍꯥꯏ ꯑꯗꯨ꯫ ꯐꯖꯗꯕꯒ ꯇꯣꯛꯈ꯭ꯔꯥꯒ ꯃꯤꯒꯤ ꯋꯥꯔꯤ ꯋꯥꯇꯥꯏ ꯁꯨꯝ ꯇꯞꯅ ꯏꯪꯅ ꯁꯥꯟꯅꯕ ꯃꯤ ꯂꯩꯗꯅ꯫ ꯀꯌꯥ ꯑꯩꯈꯣꯏꯒꯤ ꯉꯥꯡꯉꯒꯁꯨ ꯑ ꯋꯥꯔꯤ ꯃꯥꯡ ꯀꯥꯟꯗ ꯀꯃꯥꯏꯅ ꯇꯧꯒꯦꯅ ꯈꯜꯂ ꯉꯥꯡꯕ ꯃꯤꯗꯣ꯫ ꯑꯗ ꯃꯣꯏꯅ ꯑꯦꯁ ꯄꯥ ꯏꯔꯒ ꯄꯥꯊꯣꯛꯑꯒ ꯉꯥꯡꯕ ꯃꯥꯜꯂꯦꯕꯨ ꯍꯥꯏꯕ ꯇꯧꯔꯒ ꯀꯊꯠꯂꯦ ꯒꯅꯥ ꯌꯥꯝ ꯍꯥꯏꯅꯩꯑꯕ꯫
ꯎꯝ ꯍꯣꯏ ꯑꯗꯣ ꯃꯤ ꯑꯃ ꯑꯅꯤꯒꯤ ꯋꯥ ꯑꯣꯏꯔꯡꯒꯅꯤꯗ ꯀꯩꯁꯨ ꯑꯩꯈꯣꯏ꯫ ꯇꯧꯔꯤ ꯀꯩꯁꯨ ꯀꯛꯂꯑꯣꯏꯕ ꯍꯥꯏꯗꯤ ꯃꯤꯖꯨ ꯐꯠꯇꯕ ꯃꯤꯗ ꯀꯩꯁꯨ ꯂꯩꯄꯣꯟꯇꯦꯗꯅꯀꯣ꯫ ꯑꯃꯅꯤꯒꯤ ꯋꯥꯅꯦꯕ
ꯊꯥꯖꯕ ꯑꯃꯒ ꯂꯣꯏꯅꯅꯥꯅꯦꯕꯀꯣ ꯅꯪꯕꯨ ꯍꯥꯏꯔꯛꯏꯖꯤꯖꯨ ꯀꯣ
ꯎꯝ ꯃꯥꯅꯤ ꯑꯣ ꯀꯩꯁꯨ ꯃꯤꯖꯨ ꯀꯩꯁꯨ ꯀꯛ ꯀꯛ ꯀꯛꯂꯣꯏ ꯍꯥꯏꯇꯥꯔꯦ ꯀꯩꯁꯨ
ꯋꯦꯗꯔꯁꯤꯁꯨ ꯑꯗꯨꯝ ꯍꯟꯗꯛꯇꯤ ꯏꯐꯥ ꯐꯥꯖꯔꯤ ꯀꯥꯏꯗꯅꯣꯝꯃ ꯀꯩꯅꯣꯝꯃ ꯉꯥꯍꯥꯛ ꯁꯨꯝ ꯑꯩꯈꯣꯏ ꯃꯌꯥꯝ ꯍꯧ ꯍꯧ ꯇꯧꯗꯅ ꯆꯠꯂꯒ꯫ ꯀꯩ ꯃꯆꯥ ꯑꯃ ꯀꯩ ꯑꯃ ꯃꯩꯒ ꯊꯥ ꯈꯣꯀꯠꯇꯅ ꯇꯧ ꯌꯥꯏꯅꯦ꯫
ꯁꯤꯂꯣꯡꯒꯤ ꯄ꯭ꯂꯥꯟ ꯑꯝꯇ ꯇꯧꯖꯤꯅꯦ ꯎꯟ ꯃꯔꯛꯇ ꯁꯤꯂꯣꯡꯂꯣ ꯁꯤꯀꯤꯝꯂꯣ ꯎꯟ ꯂꯩꯕꯗꯨ ꯕꯣ
ꯑꯦ ꯁꯤꯂꯣꯡꯗꯗꯤ ꯎꯨꯟ ꯇꯥꯔꯝꯃꯣꯏꯗꯣ ꯍꯣꯏ ꯁꯤ ꯀꯩꯅꯣ ꯅꯤꯡꯊꯝꯊꯥꯗꯤ ꯅꯠꯇꯦꯀꯣ ꯍꯧꯖꯤꯛꯁꯦ ꯑꯗꯣ꯫ ꯇꯋꯥꯡꯕꯨꯛ ꯀꯩꯕꯨꯨꯛꯀꯤ ꯋꯥꯔꯤ ꯑꯃ ꯁꯨꯝ ꯁꯥꯕꯗꯤ ꯌꯥꯕꯖꯥꯠꯅꯦ ꯍꯥꯏꯐꯦꯠ꯫
ꯌꯥꯅꯤ ꯌꯥꯔꯦ ꯉꯥꯏꯑꯣꯀꯣ ꯁꯤꯗ ꯒꯨꯠꯅꯥꯏꯗ ꯑꯃ ꯊꯥꯒꯦ꯫
ꯄꯩꯁꯥ ꯅꯨꯡꯖꯥ ꯈꯔ ꯈꯣꯄꯒꯀꯣ ꯈꯤꯇꯪ ꯇꯥꯁꯟ ꯈꯣꯠꯆꯜꯂꯒ ꯇ꯭ꯔꯤꯞ ꯃꯆꯥ ꯑꯝ ꯆꯠꯂꯨ ꯌꯥꯏꯅꯦ
ꯕꯨꯨꯠꯅꯥꯏ ꯑꯝ ꯊꯥꯒꯦꯀꯣ
ꯑꯣꯏ
ꯂꯨꯄꯥ ꯀꯌꯥꯃꯨꯛ ꯆꯪꯑꯛꯑꯒꯦ꯫
ꯄꯩꯁꯥꯗꯤ ꯑꯀꯛꯅꯕ ꯈꯪꯗ꯭ꯔꯤꯗ ꯑꯩꯈꯣꯏꯖꯨ ꯐꯪꯗ꯭ꯔꯤ ꯑꯗꯣ ꯄꯩꯁꯥ ꯆꯪꯉꯛꯑꯒꯗꯤ ꯑꯩꯈꯣꯏꯅ ꯍꯥꯏꯁꯦ ꯃꯔꯨꯞꯀ ꯌꯥꯎꯁꯜꯂꯗꯧꯅꯦ ꯍꯥꯏꯗꯤꯀꯣ ꯃꯔꯨꯞ ꯀꯩꯀꯩ ꯌꯥꯎꯁꯜꯂꯒ ꯄꯩꯁꯥ ꯅꯨꯡꯁꯥꯥꯁꯦ ꯈꯤꯇꯪ ꯄꯣꯝꯅꯕ ꯅꯨꯡꯉꯥꯏꯅꯕ ꯀꯣ ꯃꯔꯨ ꯇꯨꯝ ꯌꯥꯎꯁꯜꯂꯒ ꯑꯩꯈꯣꯏꯒꯤ ꯑ ꯊꯥꯏꯂꯦꯟꯒꯤꯔꯥ
ꯆꯪꯉꯦ ꯍꯥꯏꯒꯦꯗꯤ ꯑꯩꯈꯣꯏꯒꯤ ꯇꯋꯥ ꯀꯩꯅꯣ ꯆꯠꯄꯗꯨ ꯎꯕ ꯎꯟ ꯆꯠꯄꯗꯣ꯫ ꯑꯥ ꯎꯟꯆꯠꯄꯩꯗꯣ
ꯛꯣꯟ ꯅꯠꯇꯦꯗ ꯀꯌꯥꯝꯕꯨ ꯆꯪꯉꯨꯅꯤꯒꯦ꯫ ꯄꯩꯁꯥ ꯍꯥꯏꯔꯦ ꯀꯩ ꯅꯣꯏ ꯅꯝꯊꯤꯒꯩ ꯄꯥꯏ ꯂꯩꯔꯦ ꯅꯣꯏ ꯈꯔ ꯄꯨꯊꯣꯛꯑꯒ ꯆꯠꯀꯗꯧꯅꯤ꯫
ꯄꯩꯁꯥꯔꯣ
ꯎꯝ
ꯑꯝꯇ ꯁꯦꯡꯉꯛꯇ꯭ꯔꯤꯅꯦ ꯄꯨꯒꯤꯕ ꯃꯌꯥꯝꯗꯣ꯫
ꯁꯤꯡꯉꯛꯇꯕꯅꯦ ꯑꯝꯇ
ꯁꯤꯉꯛꯇ꯭ꯔꯦꯅꯦ ꯄꯣꯠ ꯆꯩꯩꯁꯨ ꯑꯨꯝꯝꯇ ꯂꯧꯁꯜꯍꯧꯗꯦ ꯇꯧꯔꯤꯖꯦ ꯊꯧꯕ ꯆꯅꯕꯗ
ꯃꯨꯟꯁꯜꯔꯨꯔꯣ ꯑꯗꯨꯗꯤ
ꯍꯣꯏ ꯑꯗꯨꯃꯥꯏꯅ ꯑꯗꯨꯃꯥꯏꯅ ꯃꯨꯟꯕꯒꯤ ꯄ꯭ꯂꯥꯟ ꯑꯃꯗꯤ ꯂꯩꯕ ꯑꯗꯨꯗ ꯑꯃꯨꯛ ꯑꯩꯗꯤ ꯁꯤꯡꯉꯛꯇꯣꯏ ꯄꯩꯁꯥꯗꯨꯒ ꯁꯣꯛꯇꯣꯏꯗꯨꯒ ꯁꯨꯝ ꯈꯥꯏꯗꯣꯛꯄ ꯇꯤꯟꯖꯟꯕ ꯇꯧꯕꯗ ꯁꯣꯛꯄꯗ ꯆꯪꯗꯒ꯭ꯔꯤ ꯄꯩꯁꯥꯗꯨꯅ ꯍꯦꯟꯅ ꯍꯦꯜꯂꯛꯄꯩ ꯇꯥꯏꯄ ꯇꯧꯕ ꯍꯥꯏꯇꯥꯔꯦ
ꯑꯣ ꯁꯣꯛꯄꯗ ꯆꯪꯗꯧꯗꯨꯅ ꯍꯦꯜꯂꯦꯕ
ꯎꯝ ꯑꯗꯨꯅ ꯌꯥꯔꯤꯈꯩ ꯑꯩꯈꯣꯏꯒꯤ ꯊꯨꯒꯥꯏꯕꯤ ꯈꯣꯀꯥꯏꯕ ꯌꯥꯎꯗꯕꯤꯗ ꯍꯥꯏꯇꯥꯔꯦꯀꯣ ꯑꯍꯥꯟꯕꯒꯤ ꯐꯥꯔꯁ ꯗꯦꯠꯀꯤ
ꯍꯣꯏ ꯄꯤꯁꯇ ꯇꯧꯗꯅꯤ ꯐꯩꯔꯥ
ꯎꯝ ꯊꯨꯒꯥꯏꯁꯨ ꯈꯣꯀꯥꯏꯄꯤ ꯌꯥꯎꯗꯕꯤꯗ
ꯅꯪꯒꯤ ꯁꯤꯟꯗꯣꯏ ꯆꯥꯎꯈꯠꯄꯗ ꯇꯧꯗꯅ ꯃꯤꯒꯤ ꯂꯤꯁꯤꯡ ꯌꯥꯡꯈꯩ ꯄꯨꯒꯤꯗ ꯑꯗꯨ ꯂꯨꯄꯥ ꯂꯥꯛ ꯑꯅꯤꯥꯕꯤ ꯇꯧꯨꯁꯨ ꯀꯃꯥꯏ ꯇꯧꯅꯤ ꯅꯪꯒꯤꯗꯨꯕꯣ
ꯑꯩꯅ ꯁꯦꯟꯗꯣꯛ ꯆꯥꯎꯒꯠꯄ ꯅꯠꯇꯦꯗ ꯑꯗꯨꯗꯤ ꯆꯍꯤꯗꯣ ꯃꯣꯏꯅ ꯁꯨꯝ ꯌꯥꯝꯖꯜꯂꯛꯄ ꯍꯥꯏꯇꯥꯔꯦꯀꯣ ꯑꯩꯈꯣꯏꯁꯨ ꯈꯔ ꯌꯥꯝꯃꯀꯥꯟꯗ ꯊꯧꯒꯦꯅ ꯁꯨꯝ ꯊꯝꯕ ꯍꯥꯏꯇꯥꯔꯦ ꯄꯣꯠꯇꯣ
ꯑꯗꯣ ꯅꯪ ꯍꯥꯏꯐꯦꯠꯇꯤ ꯈꯜꯂꯒ ꯌꯦꯡꯕ ꯐꯩꯍꯦꯌꯦ ꯏꯆꯤꯟꯜꯅꯥꯎꯈꯣꯏ ꯒ꯭ꯌꯥꯟ ꯇꯥꯃꯤꯟꯅꯕ ꯏꯆꯤꯜꯅꯥꯎ ꯈꯔ ꯂꯩꯔꯨ ꯇꯧꯔꯒ ꯋꯥꯔꯤ ꯇꯧꯁꯤꯜꯂꯛꯑꯗꯤ ꯍꯧꯖꯤꯛꯀꯥꯟꯗꯤ ꯕꯤ ꯂꯣꯟꯐꯧꯗ ꯍꯪꯉꯑꯕ ꯑ ꯑꯅꯤ ꯂꯣꯟꯁꯤꯦ ꯑꯩꯈꯣꯏꯒꯤ ꯂꯣꯟꯁꯦ ꯑꯩꯈꯣꯏꯒꯤ ꯑꯩꯅ ꯇꯥꯕꯗ ꯀꯣꯛꯄꯤꯕꯒꯤ ꯀꯩꯅꯣꯒ ꯂꯩ ꯍꯥꯏꯔꯦ ꯃꯤꯡꯕꯤꯅ ꯂꯣꯟꯁꯦ ꯑꯩꯈꯣꯏ ꯁꯤꯡꯉꯝꯗꯕꯗꯒꯤ ꯃꯇꯨꯡ ꯃꯅꯥꯎ ꯍꯏꯁꯦ ꯂꯣꯟ ꯑꯃꯨꯛꯟꯅ ꯂꯧꯖꯔꯔꯣꯏꯒ ꯍꯥꯏꯔꯒ ꯀ꯭ꯔꯦꯗꯤꯠ ꯁꯀꯣꯔꯠ ꯈꯔ ꯇꯥꯍꯜꯂꯒ ꯑꯗꯨꯃꯥꯏꯅ ꯕꯦꯡ ꯂꯣꯟ ꯀꯣꯛꯀꯐꯣꯛꯛ ꯂꯩ ꯍꯥꯏꯅꯔꯤꯕꯅꯤ ꯅꯪ ꯑꯗꯨꯒꯝꯕꯒ ꯄꯨꯁꯜꯂꯃꯤꯅ ꯍꯌꯦꯡ ꯀꯦ ꯅꯪꯅ ꯐꯪꯅꯤ ꯈꯟꯖꯔ ꯐꯪꯉꯣ ꯍꯥꯏꯅ ꯊꯣꯛꯀꯅꯤꯉꯦ
ꯃꯤꯗꯥꯡ ꯃꯤꯗꯥꯗ ꯄꯨꯔꯦꯗ ꯑꯩꯈꯣꯏꯅ ꯇꯧꯁꯤꯗꯤ ꯀꯗꯥꯏꯗꯒꯤ ꯇꯥꯔꯤ ꯇꯥ ꯑꯩ ꯈ ꯁꯥꯥ ꯇꯕꯣ
ꯑꯣ ꯇꯥꯔꯦ ꯇꯥꯔꯦ
ꯀꯔꯤꯒꯤꯅꯣ ꯑꯩ ꯅꯦꯠ ꯅꯨꯡꯉꯥꯏꯇꯕꯩꯔꯥ ꯀꯔꯤꯅꯣ ꯍꯧꯖꯤꯛꯀꯥꯟꯁꯦ ꯉꯥꯡꯅꯕꯁꯦ ꯑꯃꯨꯛ ꯇꯥ ꯑꯃꯨꯛ ꯇꯥꯗ ꯌꯥꯝ ꯇꯧꯕꯅꯤ
ꯑꯣ ꯑꯗꯨꯣ ꯅ ꯅꯨꯡꯉꯥꯏꯜꯂꯨ ꯅ ꯉꯜꯂꯨ ꯅꯦ ꯅꯨꯡꯉꯥꯏꯇ ꯌꯥꯕ ꯅꯠꯇꯦ
ꯎꯝ ꯑꯩꯈꯣꯏ ꯂꯩ ꯖꯒꯥꯁꯦ ꯀꯌꯥ ꯅꯨꯡꯉꯥꯏꯇꯕ ꯍꯥꯏꯕꯇꯥꯔꯦ
ꯑꯣ ꯑꯗꯨꯅ ꯉꯥꯏꯍꯥꯛꯇꯪ ꯉ ꯑꯣ ꯉꯥꯏꯍꯥꯛ ꯂꯩꯔ ꯇꯥꯕ꯭ꯔꯥꯒꯨꯝꯕ ꯇꯧꯋꯅꯤ ꯅꯪꯒꯤ ꯎ ꯋꯥꯁꯤꯗꯤ ꯃꯇꯠ ꯃꯇꯠ
ꯍꯧꯖꯤꯛꯤ ꯍꯧꯖꯤꯛꯇꯤꯖꯤꯛꯇꯤ ꯇꯥꯔꯤꯕ ꯐꯖꯅ ꯇꯥ꯭ꯔꯥ ꯀꯃꯥꯏꯅ ꯇꯧꯒꯦ
ꯇꯥꯏ ꯇꯥꯏ ꯇꯥꯏ ꯍꯧꯖꯤꯛꯄꯨꯗꯤ ꯇꯥꯕ ꯇꯔꯦ ꯑꯃ ꯃꯌꯦꯛ ꯑꯃꯨꯛ ꯈꯔ ꯁꯦꯡꯉꯦ
ꯅꯪꯅꯕꯨ ꯇꯥꯔꯗꯤ ꯌꯥꯏꯅ ꯑꯇꯣꯞꯄꯅ ꯇꯥꯗ꯭ꯔꯁꯨ
ꯑꯦ ꯑꯩꯈꯣꯏꯅꯤ ꯇꯥꯟꯅꯕꯗꯨ ꯉꯥꯛ ꯅꯠꯇꯦ ꯍꯌꯦꯡ ꯇꯥꯔꯤꯕꯃꯤꯅꯤꯗꯨꯅ ꯇꯥꯕꯁꯨ ꯗꯔꯀꯥꯔ ꯑꯣꯏꯔꯤꯕꯅꯤ
ꯑꯣ ꯑꯗꯨꯒꯨꯝꯕ ꯑꯃꯁꯨ ꯂꯩꯕ꯭ꯔꯥ
ꯑꯗꯣ ꯄꯨꯡꯁꯨ ꯊꯦꯡꯖꯤꯜꯂꯛꯑꯦ ꯆꯥꯛ ꯏꯁꯤꯡꯒꯨꯝꯕ ꯑꯃ ꯆꯥꯅꯕ ꯇꯧꯔꯨꯕ꯭ꯔꯥ ꯐꯩ ꯑꯩꯗꯣ ꯆꯥꯛ ꯏꯁꯤꯡꯒꯨꯝꯕ ꯑꯃ ꯆꯥꯅꯕ ꯇꯧꯔꯨꯈꯤꯒꯦ